ꯍꯥ
ꯍꯜꯂꯣ
ꯍꯜꯂꯣ ꯇꯥꯏꯌꯦꯦ
ꯑꯣ ꯇꯥꯏ ꯇꯥꯏ
ꯉꯁꯤꯗꯤ ꯀ꯭ꯂꯥꯁ ꯆꯠꯇꯕ꯭ꯔꯥ
ꯆꯠꯂꯦ ꯆꯠꯂꯦ ꯍꯜꯂꯛ ꯑꯩ
ꯑꯁ ꯅꯪꯁꯦ ꯑꯌꯨꯛꯇ ꯑꯌꯨꯛꯇ ꯅꯪꯒꯤ ꯁ꯭ꯀꯨꯜ ꯇꯥꯏꯃꯤꯡꯁꯦ ꯌꯥꯝ ꯌꯥꯝ ꯉꯜꯂꯤꯅꯦ ꯀꯩꯅꯣ ꯑ ꯌꯥꯝ ꯇꯦꯜꯂꯤꯅꯦ ꯍꯥꯏꯕ
ꯉꯅ ꯆꯠꯂꯤꯗꯨꯗꯤ
ꯄꯨꯡ ꯀꯌꯥꯗꯒꯤ ꯆꯠꯄ꯭ꯔꯥ ꯍꯥꯏꯁꯤ
ꯄꯨꯡ ꯇꯔꯨꯛ ꯃꯈꯥꯏ ꯍꯦꯜꯂꯒ
ꯑꯁ ꯑꯗꯨꯗꯤ ꯅꯪ ꯃꯣꯔꯅꯤꯡꯗꯒꯤ ꯉꯟꯅ ꯍꯧꯕꯒꯤꯅꯤꯅꯦ
ꯐꯣꯔ ꯊꯥꯔꯇꯤ ꯑꯩꯈꯣꯏꯗꯤ ꯄꯨꯡ ꯃꯔꯤ ꯃꯈꯥꯏꯗ ꯍꯧꯒꯠꯂꯦ
ꯍꯩꯖꯟ ꯍꯩꯖꯟꯗ ꯀꯪꯨꯗꯨꯅꯤ ꯑꯗꯨꯗꯤ ꯅꯠꯇꯦꯀꯣ
ꯍꯥꯥ
ꯍꯥꯏꯟ ꯍꯥꯏꯖꯤꯟꯗꯤ ꯀꯥꯡꯕꯨꯗꯤ ꯅꯠꯇꯦꯀꯣ
ꯅꯠꯇꯦ
ꯐꯩꯅꯦ ꯑꯗꯨꯗꯤ
ꯎꯝ ꯑꯩꯈꯣꯏꯒꯤ ꯃꯔꯝ ꯃꯨꯄꯤꯅꯦ
ꯑꯁ ꯅꯣꯏꯕꯨ ꯐꯪꯍꯧ ꯐꯪꯕ ꯅꯨ ꯅꯨꯄꯥꯈꯩꯗꯤ ꯌꯥꯝ ꯀꯥꯟꯅꯔꯅꯤ ꯑꯗꯨꯗꯤ ꯇꯥꯕ꯭ꯔꯣ ꯍꯜꯂꯣ ꯇꯥꯕ꯭ꯔꯣ ꯍꯜꯂꯣ ꯄꯗ꯭ꯔꯣ ꯍꯜꯂꯣ